ꯍꯜꯂꯣ
ꯍꯜꯂꯣ
ꯀꯩꯗꯧꯔꯤꯒꯦ
ꯑꯩ ꯍꯧꯖꯤꯛ ꯐꯃꯨꯡꯗ ꯂꯩꯌꯦ ꯅꯪꯗꯤ
ꯑꯣ ꯐꯃꯨꯡꯗ ꯀꯥꯈ꯭ꯔꯦ
ꯑ ꯊꯦꯡꯉꯦꯅ ꯈꯃꯨꯡꯗ ꯀꯥꯔꯕ
ꯑꯣꯀꯦ ꯑꯩꯗꯤ ꯑꯗꯨꯝ ꯂꯩꯔꯤꯦꯗ ꯐꯃꯨꯡ ꯀꯥꯗ꯭ꯔꯦꯗ ꯆꯧꯊ ꯊꯝꯃ ꯂꯩꯌꯦ
ꯑꯗꯣ ꯆꯥꯛꯇꯤ ꯆꯥꯔꯕꯣ ꯑꯩꯕꯨꯗꯤ ꯆꯥꯔꯦ ꯎꯝ ꯉꯁꯤ ꯌꯦꯟꯁꯥ ꯆꯥꯏ ꯅꯪꯗꯤ
ꯎꯝ ꯆꯥꯔꯁꯨ ꯑꯩꯗꯤ ꯀꯩꯅꯣ ꯏꯔꯝ ꯆꯥꯏ ꯌꯦꯔꯝ
ꯑꯁ ꯑꯗꯨꯁꯨ ꯍꯥꯎꯕꯅꯤꯅꯦ
ꯍꯣꯏ ꯅꯣꯏ ꯅꯆꯤꯗꯤ ꯇꯨꯝꯈ꯭ꯔꯕꯣ
ꯎꯝ ꯇꯨꯝꯈ꯭ꯔꯦ
ꯅꯪꯅ ꯊ ꯅꯪꯅ ꯊꯦꯒ ꯂꯩꯃꯤ ꯅꯕ꯭ꯔꯣꯖꯦ
ꯍꯣꯏ ꯂꯩꯌꯦ
ꯄꯣꯂꯤ ꯅꯣꯏ
ꯉꯁꯤ ꯕꯣꯜ ꯂꯩꯕ꯭ꯔꯣ
ꯀꯣꯏ
ꯀꯔꯝꯕꯒꯤ
ꯃꯁꯤ ꯀꯩꯅꯣ ꯕ꯭ꯔꯥꯖꯤꯜꯒꯤ ꯂꯩꯃꯦ ꯕ꯭ꯔꯥꯖꯤꯜꯗ
ꯑꯣ ꯅꯦꯃꯔꯒꯤ
ꯍꯣꯏ
ꯑꯁ ꯄꯨꯡ ꯀꯌꯥꯗ
ꯄꯨꯡꯗꯣ ꯀꯩꯅꯣ ꯋꯥꯟ ꯊꯥꯔꯇꯤꯗ ꯃꯥꯜꯂꯦ ꯋꯥꯟ ꯊꯥꯔꯇꯤ
ꯑꯗꯨꯗꯤ ꯊꯦꯡꯉꯤꯍꯦ
ꯌꯦꯡꯉꯣ ꯅꯅꯥ ꯅꯪ ꯃꯔꯛꯀꯤ ꯐꯦꯟꯁ ꯅꯠꯇ꯭ꯔꯣ
ꯑꯩꯗꯤ ꯅꯦꯕꯔꯒꯤ ꯐꯦꯟ ꯅꯠꯇꯤꯍꯦ
ꯎ ꯂꯩ ꯀꯩꯒꯤꯅꯤ ꯎ ꯅꯃꯔꯒꯤꯦ ꯍꯥꯏꯗꯥꯏꯅꯦ ꯍꯧꯖꯤꯛꯃꯛ
ꯑꯩꯅ ꯍꯥꯏꯕꯗꯨꯗꯤ ꯑꯣ ꯄꯨꯡ ꯑꯃꯗ ꯅꯦꯃꯔꯒꯤ ꯃꯦꯁ ꯂꯩꯕ꯭ꯔꯣꯅ ꯍꯥꯏꯕꯅꯤꯗ ꯑ ꯑꯩꯗꯤ ꯀꯩꯅꯣꯒꯤꯅꯦ ꯑꯩꯁꯦ ꯀꯔꯤꯒꯤ ꯐꯦꯟ ꯑꯣꯏꯔꯝꯗꯧ ꯃꯥꯟꯒꯦ
ꯁꯦ ꯀꯅꯥ ꯂꯖꯔꯣ
ꯈꯠꯇꯦ
ꯃꯁꯤꯁꯤ
ꯃꯥꯅꯦꯦ
ꯂꯣꯏꯔꯦ ꯃꯤꯁꯤꯒꯤ ꯐꯤꯟ ꯌꯥꯏꯅꯤ
ꯏꯁ ꯅꯪꯗꯤ ꯔꯣꯅꯥꯜꯗꯣꯒꯤ ꯑꯣꯏꯕ꯭ꯔꯣ
ꯍꯣꯏ
ꯆꯂ
ꯒꯤꯅꯤ ꯀ
ꯑꯗꯨꯗꯤ ꯇꯨꯒꯤ ꯇꯨꯒꯤ ꯐꯦꯟꯅꯤꯅꯦ ꯅꯪꯁꯦ
ꯃꯥꯅꯤ ꯃꯥꯅꯤ
ꯌꯥꯝ ꯃꯥꯟꯗꯦꯅ ꯅꯪꯗꯤ ꯀꯔꯤꯒꯤ ꯁꯨꯒꯤ ꯐꯦꯟ ꯑꯣꯏꯔꯤꯕꯣ ꯍꯧꯖꯤꯛ ꯊꯨꯅ ꯃꯦꯁꯤꯒꯤ ꯐꯦꯟ ꯑꯣꯂꯣ
ꯅꯪꯅ ꯑꯣꯜꯂꯣ ꯍꯥꯏꯔꯒ ꯑꯣꯟꯒꯗꯧꯕ ꯃꯥꯟꯗ꯭ꯔꯣꯅ
ꯃꯗꯗꯤ
ꯎꯝ ꯎꯝ
ꯀꯔꯤꯒꯤ ꯅꯪꯁꯨ ꯑꯣꯜꯂꯣꯏ ꯍꯦ ꯑꯣꯟꯅꯕꯩ ꯌꯥꯗꯦ ꯀꯣꯂꯣ
ꯅ ꯁꯤ ꯅꯆꯦꯒ ꯈꯔ ꯃꯥꯟꯅꯩꯅꯦ ꯋꯥꯔꯤ ꯁꯥꯔꯁꯦ
ꯏꯁꯀꯃꯥꯏꯅ ꯃꯅ ꯐ꯭ꯔꯣ
ꯅ ꯅ ꯆꯦ ꯈꯔ ꯃꯥꯟꯅꯈꯤꯦꯗ ꯑꯩꯏꯅꯦ ꯍꯅ ꯆꯉꯒꯗꯤ
ꯑꯗꯣ ꯎꯖꯤꯝ ꯁꯤꯁꯇꯔꯒꯤ ꯑꯗꯨꯕꯨꯗꯤ ꯏꯆꯦꯅꯤ ꯀꯩꯅꯣ
ꯎꯝ
ꯈꯔ ꯈꯔꯗꯤ ꯃꯥꯟꯅꯔꯛꯄ ꯇꯥꯕ
ꯉꯁꯤꯗꯤ ꯌꯨꯝꯗ ꯑꯗꯨꯝ ꯂꯩꯕ꯭ꯔꯣ
ꯑꯩ ꯍꯣꯏ ꯉꯁꯤꯗꯤ ꯑꯗꯨꯝ ꯌꯨꯝ ꯌꯨꯝꯗ ꯂꯩꯌꯦꯦ ꯃꯇꯝ ꯂꯦꯜꯂꯤ ꯅꯪꯗꯤ ꯂꯩꯕ꯭ꯔꯣ
ꯑꯦꯗꯤ ꯉꯁꯤꯗꯤ ꯄꯅꯣ ꯉꯗꯤ ꯈꯔ ꯀꯣꯏꯊꯣꯛꯎꯨꯔꯦ ꯃꯄꯥꯟꯗ ꯂꯩꯁꯥꯕꯤ ꯈꯔ ꯌꯦꯡꯕ ꯆꯠꯂꯦ
ꯏꯁ ꯏꯁ ꯂꯩꯁꯥꯕꯤ ꯌꯦꯡꯕ ꯀꯥꯏꯅ
ꯄꯩꯁꯥꯕꯤ ꯈꯔ ꯌꯦꯡꯕ ꯆꯠꯂꯦ ꯑꯗꯣ ꯃꯥꯅꯤꯗꯤ ꯑꯗꯨꯝ ꯐꯪꯈ꯭ꯔꯦ
ꯐꯖ ꯐꯖꯕ ꯎꯕ꯭ꯔꯣ
ꯐꯖꯕ ꯐꯖꯕ ꯎꯏꯅꯦ
ꯎꯔꯁꯨ ꯑꯩꯉꯣꯟꯗ ꯑꯩꯉꯣꯟꯗꯒꯤ ꯍꯦꯟꯕ ꯑꯇꯩ ꯀꯅꯥꯁꯨ ꯂꯩꯔꯝꯃꯣꯏꯗ
ꯆꯃꯤ ꯆꯨꯝꯃꯦꯥꯏ ꯑꯗꯨꯧ ꯅꯉꯣꯟꯗꯤ ꯍꯦꯟꯕ ꯐꯪꯗ꯭ꯔꯤꯅꯦ
ꯍꯣꯏ ꯅꯪ ꯊꯤꯔꯁꯨ ꯐꯪꯉꯔꯣꯏꯕ
ꯍ ꯃꯉꯣꯟꯗꯒꯤ ꯍꯦꯟꯕ ꯐꯪꯗ꯭ꯔꯦ ꯉꯁꯤ ꯊꯤꯕ ꯆꯠꯂꯒ
ꯑ ꯅꯪ ꯊꯤꯔꯁꯨꯣ ꯅꯪ ꯀ ꯀꯩꯁꯨ ꯀꯥꯟꯅꯕ ꯐꯪꯗ꯭ꯔꯦ
ꯎ
ꯐꯖꯕ ꯑꯩ ꯂꯩ ꯂꯩꯅꯦ ꯑꯇꯣꯞꯄ ꯐꯖꯕꯃꯨꯛ ꯂꯩꯒꯗ꯭ꯔꯣꯅꯦ
ꯐꯣꯇꯣꯗ ꯅꯪꯔꯣ
ꯌꯦꯠ ꯃꯥꯅꯦ
ꯅꯆꯦ ꯑꯃ ꯃꯥꯥꯜꯂꯦ ꯅꯝꯁꯛꯇꯣ ꯑꯩꯗꯣ ꯈꯔ ꯆꯤꯡꯅꯕ ꯅꯨꯡꯁꯤꯔꯥ ꯍꯥꯏꯅ ꯈꯟꯕ ꯑꯗꯨꯒꯤꯅꯤ ꯑꯩꯅ ꯍꯪꯁꯦ
ꯑꯁꯁꯨ ꯀꯃꯥꯏꯅ ꯃꯥꯟꯅꯔꯅꯣ ꯏꯆꯦꯗꯤ ꯅꯣꯏꯔꯤꯗꯨꯗꯤ
ꯑꯗꯨꯗꯣ ꯅꯪ ꯈꯔ ꯃꯥꯟꯅꯒꯦ ꯇꯧꯕꯤ ꯅꯪ ꯅ ꯁꯛꯇꯣ ꯑꯗꯨꯗꯣ ꯉꯁꯥꯏꯗꯣ ꯅꯪꯒꯤ ꯐꯣꯇꯣꯗꯣ ꯅ ꯆꯦꯕꯨꯨꯛ ꯊ ꯕꯤꯔꯦ ꯅꯪ ꯃꯥ ꯅꯪ ꯕꯥꯅꯤꯗꯣ ꯈꯔ ꯃꯥꯟꯕꯤ ꯁꯤ ꯅꯨꯄꯤꯁꯤ ꯈꯪꯕ꯭ꯔꯥ ꯍꯥꯏꯅ ꯍꯪꯒꯦ ꯇꯧꯋꯦꯕ ꯅꯆꯦꯅꯗꯩꯗꯣꯏ ꯑꯁ ꯅꯪ ꯅꯪ ꯅꯨꯄꯤꯗ ꯇꯦꯛꯁ ꯊꯥꯔꯒ ꯂꯩꯌꯦꯅꯦ ꯑꯩ ꯎꯏꯅꯦ
ꯑ ꯍ ꯍ ꯍ
ꯁ ꯀꯇꯔ ꯇꯧꯒꯦ ꯇꯧꯔ ꯃꯥꯅ ꯐꯥꯗꯣꯛ ꯈꯪꯗꯣꯛꯈ꯭ꯔꯦꯅꯦ
ꯍꯣꯏ
ꯀꯇꯔ ꯇꯧꯕꯩ ꯇꯒ
ꯎꯝ ꯑꯃꯨꯛ ꯑꯥꯏꯁꯨ ꯈꯜꯦ ꯄ ꯁꯤ ꯅꯪꯁꯦ ꯉꯁꯥꯏ ꯀꯣꯜ ꯇꯧꯈꯤꯕꯗꯣ ꯃꯥꯂꯦꯗꯅ ꯑꯩꯁꯨ ꯈꯜꯂꯤꯕꯅꯦꯕ
ꯑꯩ ꯀꯣꯜ ꯇꯧꯗꯦꯍꯦ ꯅꯪꯕꯨꯅꯨꯡꯁꯥꯏ ꯍꯧꯖꯤꯛ ꯐꯥꯔꯁ ꯇꯥꯏꯝꯅꯤ ꯅꯪꯕꯨ ꯇꯧꯕꯁꯦ
ꯐꯥꯔꯁ ꯇꯥꯝ ꯑꯅꯦ
ꯅꯪꯅꯦ ꯀꯅꯥ ꯀꯗꯥꯏꯗ ꯇꯧꯕ꯭ꯔꯦ ꯅꯪ ꯇꯧꯗꯦꯗ ꯅꯪꯁꯨ ꯄꯨꯡꯈꯥꯏ ꯍꯥꯏ
ꯅꯪꯅ ꯀꯣꯜ ꯇꯧꯔꯛꯄ ꯃꯤ ꯌꯥꯝꯕꯒꯤꯔ ꯈꯪꯗꯦ
ꯁꯤꯗꯤ ꯅꯪꯕꯨ ꯇꯧꯗ꯭ꯔꯤꯗ ꯍꯧꯖꯤꯛꯃꯛ ꯅꯪꯕꯨ ꯅꯪꯕꯨ ꯍꯧꯖꯤꯛꯃꯛ ꯅꯠꯇꯦ ꯉꯁꯥꯏ ꯃꯦꯁꯦꯁ ꯊꯥꯏꯌꯦ ꯑꯗꯨ ꯅꯪꯅ ꯔꯤꯄ꯭ꯂꯥꯏ ꯂꯥꯛꯇ꯭ꯔꯦ ꯀꯩꯅꯣ ꯊꯕꯛ ꯂꯣꯏꯔꯒ ꯇꯧꯔꯛꯀꯦ ꯍꯥꯏꯌꯦꯦ ꯍꯧꯖꯤꯛꯅꯥꯪ ꯈꯕꯔ ꯊ
ꯅꯪꯒꯤ ꯃꯤꯡꯗꯣ ꯃꯥꯜꯂꯨꯔꯕ ꯑꯗꯨꯗꯤ ꯑꯇꯣꯞꯄ ꯑꯣꯏꯔꯝꯒꯅꯤ
ꯂꯩꯒꯤꯅꯤ
ꯍꯣꯏ ꯈꯤꯇꯪ ꯎꯝ ꯃꯥꯟꯕꯒꯨꯝꯕ ꯇꯧꯕꯗꯣ
ꯑꯩꯒꯤ ꯃꯤꯡ ꯅꯪ ꯀꯃꯥꯏꯅ ꯈꯪꯕꯣ ꯑꯩꯅ ꯍꯥꯏꯁꯨ ꯍꯥꯏꯗ꯭ꯔꯒ
ꯍꯥꯏꯗꯤ ꯋꯥꯆꯦꯞꯀꯤ ꯃꯤꯡꯗꯣ ꯂꯥꯏꯗꯅ
ꯖꯔꯅꯤ꯭ꯔꯥ
ꯅ꯭ꯌꯨꯖꯔꯂꯗꯣ ꯎ ꯑꯗꯨꯒ ꯆꯞ ꯃꯥꯟꯅꯕ ꯉꯁꯥꯏ ꯀꯣꯜ ꯇꯧꯕꯒꯨꯝ ꯇꯧꯕ ꯑꯩꯗꯣ ꯑꯗꯨꯒꯤ ꯅꯪꯂꯪꯂꯛ ꯈꯜꯂꯕ
ꯍ ꯃꯥꯏꯗ
ꯍꯣꯏ ꯅꯪ ꯉꯠꯂꯝꯗ꯭ꯔꯦ
ꯎꯝ ꯐꯣꯟ ꯇꯧꯔꯤꯕ꯭ꯔꯣ ꯅꯪ ꯍꯣꯏ ꯅꯪꯒꯗ ꯅꯦ ꯇꯨꯃꯤꯟꯅꯕ꯭ꯔꯣ ꯀꯥ ꯑꯃꯗ
ꯇꯨꯃꯤ ꯅꯗꯦꯗ
ꯍꯣꯏ ꯇꯣꯉꯥꯟ ꯇꯣꯉꯥꯟꯕ ꯇꯝꯕ
ꯎꯝ
ꯅꯪꯒꯤ ꯀꯅꯥꯒ ꯇꯨꯝꯃꯤꯟꯅꯕ꯭ꯔꯣ
ꯑꯩꯗꯤ ꯏꯅꯦ ꯑꯃꯒ ꯇꯨꯝꯃꯤꯟꯅꯩ
ꯑꯣ ꯃꯥꯁꯨ ꯂꯩꯕꯤꯕ꯭ꯔꯣ ꯖꯦꯀꯥꯗ
ꯍꯣꯏ ꯂꯩ ꯃꯥꯗꯤ ꯉꯟꯅ ꯇꯨꯝꯈ꯭ꯔꯦꯗ ꯃꯥꯗꯤ ꯎ ꯆꯥꯛ ꯍꯦꯛ ꯇꯣꯛꯄꯒ ꯐꯃꯨꯡꯗ ꯑꯗꯨꯝ ꯆꯪꯉꯤ
ꯅꯪꯒꯤꯦ ꯅꯆꯦꯗꯨꯀꯥꯟ ꯑꯣꯀꯦ ꯑꯣꯦ ꯀꯖꯤꯟꯅꯤ ꯀꯣꯟꯅꯒꯤꯅ ꯆꯦꯗꯨꯀꯣ
ꯍꯣꯏ ꯑꯩꯒꯤ ꯄꯥꯕꯨꯡ ꯑꯩꯈꯣꯏ ꯅꯦꯅꯤꯅꯦꯒꯤ ꯃꯆꯥꯅꯨꯄꯤ
ꯑꯣ ꯑꯗꯨꯗꯤ ꯅꯪꯒ ꯄꯣꯛꯃꯤꯟꯅꯕ ꯅꯆꯤꯟ ꯀꯩꯅꯣ ꯅꯅꯥꯎꯅ ꯅꯨꯄꯤ ꯑꯃ ꯂꯩꯌꯦꯕꯀꯣ
ꯎꯝ
ꯑꯣ ꯀꯅꯥꯅ ꯍꯦꯟꯅ ꯐꯖꯕꯔꯣ ꯅꯪꯒꯅ ꯅꯅꯥꯎ ꯅꯨꯄꯤꯔ ꯅꯥꯟꯦꯅꯁꯒꯤꯦ
ꯑꯗꯨꯕꯨꯗꯤ ꯏꯅꯥꯎꯅꯨꯄꯤꯅ ꯍꯦꯟꯕꯅꯤꯗ ꯍꯥꯏꯗꯤ ꯏꯅꯥꯎꯅꯨꯄꯤꯗꯤ ꯑ ꯂꯛ ꯂꯛꯀꯤ ꯇꯤꯠ ꯍꯥꯏꯕꯨ ꯂꯩ ꯂꯩꯩꯗꯅ
ꯍꯝ
ꯑꯗꯨ ꯎ ꯃꯥꯗꯤ ꯑꯗꯨꯁꯨ ꯌꯥꯎꯋꯦ ꯅꯣꯛ ꯃꯁꯛꯁꯨ ꯅꯣꯛꯛꯇꯔꯁꯤ ꯌꯥꯎꯕꯗꯣ ꯍꯥꯏꯦꯛ
ꯎ ꯅꯪ ꯃꯥꯟꯕ꯭ꯔꯥ ꯃꯤꯁꯛꯁꯦ ꯀꯃꯥꯏꯅ ꯇꯧꯕ꯭ꯔꯕ ꯑꯉꯥꯡ ꯅꯨꯨꯄꯤꯒꯤ ꯃꯤꯁꯛꯁꯦ
ꯃꯗꯒꯤ ꯍꯦꯔꯦ ꯍꯦ ꯃꯥꯅ
ꯑꯣ ꯐꯖꯔꯝꯃꯅꯤ ꯑꯗꯨꯗꯤ ꯅꯅꯥꯎ ꯅꯨꯄꯤꯗꯤ
ꯎꯝ ꯏꯆꯦ ꯑꯃ ꯏꯆꯦꯅꯁꯨ ꯍꯥꯏꯕꯅꯦ ꯅꯣꯏꯒꯤ ꯏꯃꯨꯡꯗꯗꯤ ꯅꯅꯥꯎ ꯅꯨꯄꯤꯗꯨꯅ ꯍꯦꯟꯅ ꯐꯩ ꯐꯖꯔꯦꯅ ꯍꯥꯏꯕꯅꯤ
ꯑꯁ ꯑꯩꯗꯤ ꯅꯪ ꯀꯣꯏ ꯏꯁꯔꯥ ꯇꯧꯕꯅꯤ ꯅꯅꯥꯎ ꯅꯨꯄꯤ ꯐꯖꯩꯗꯤ ꯅꯅꯥꯎ ꯅꯨꯄꯤ ꯑꯣꯏꯅ ꯀꯣꯏꯅꯤꯡꯈ꯭ꯔꯦꯗ
ꯑꯁ ꯏꯅꯥꯎꯅꯨꯄꯤꯗꯤ ꯌꯥꯝ ꯑꯉꯥꯡ ꯑꯣꯏꯃꯜꯂꯦꯗ ꯑꯩ ꯑꯣꯏꯅ ꯌꯥꯏ ꯑ
ꯆꯍꯤ ꯆꯍꯤ ꯀꯌꯥ ꯑꯣꯏ ꯀ ꯅ ꯐꯤꯁꯦ
ꯏꯅꯥꯎꯅꯨꯄꯤ ꯑꯃ ꯀꯩꯅꯣ ꯎꯝ ꯄ꯭ꯔꯥꯃꯔꯤ ꯔꯥꯕꯉꯥ
ꯂꯣꯁꯀꯗꯕꯅꯤ ꯑꯁ ꯑꯉꯥꯡꯅꯦ ꯑꯗꯨꯗꯤ
ꯃꯥꯅꯦ ꯑꯉꯥꯡꯅꯦ
ꯑꯗꯨꯗꯤ ꯑꯩꯅ ꯄꯣꯛꯄ ꯉ ꯑꯩꯅ ꯄꯣꯛꯄ ꯉꯝꯕꯒꯤ ꯃꯑꯣꯡꯅꯤꯅꯦ ꯏꯅꯥꯎꯅꯨꯄꯤꯗꯨꯗꯤ ꯑꯩꯒꯤ ꯏꯆꯥꯒꯨꯝꯕꯅꯤꯅꯦ
ꯆꯒꯨꯝ ꯃꯅꯤꯒꯅ ꯏ ꯃꯥꯅꯤ ꯃꯅꯤꯅ ꯁꯒꯨꯝ ꯃꯅꯤ
ꯍꯣꯏꯗꯦ ꯑꯩꯣꯏꯗꯤ ꯁꯤꯅꯤꯌꯔꯅꯤꯍꯩ ꯑꯍꯟꯅꯤꯈꯣꯏꯅꯦ ꯆꯍꯤ ꯍꯥꯟꯅ ꯍꯟꯈ꯭ꯔꯦ ꯆꯍꯤ ꯆꯍꯤ ꯆꯍꯤ ꯑꯍꯟ ꯑꯣꯏꯃꯟꯕꯤꯒꯤ ꯅꯨꯄꯤ ꯐꯪꯗ꯭ꯔꯕꯗꯣ
ꯐꯪꯒꯅꯤ ꯐꯪꯒꯅꯤ
ꯅꯪꯁꯨ ꯐꯖꯩꯗ ꯁꯛꯇꯨ ꯔꯥꯁꯤ ꯂꯩꯌꯦꯕ ꯅꯪꯁꯨꯣ ꯔꯥꯁꯤ ꯂꯩꯌꯦꯕ
ꯑ ꯂꯩꯕꯅꯤ ꯂꯩꯕꯅꯤ ꯏꯆꯦ ꯂꯧꯕꯒꯤ
ꯅꯁꯤ ꯍꯥꯏꯕꯗꯤ ꯄꯨꯣꯛꯃꯤꯟꯅꯕ
ꯅꯠꯇꯦ ꯏꯅꯦꯒꯤ ꯏꯅꯦꯒꯤ ꯃꯆꯥꯅꯨꯄꯤꯗꯨ
ꯅꯪꯁꯨ ꯐꯖꯩ ꯅꯪꯁꯨ ꯐꯖꯩ ꯑꯗꯨ ꯅꯅꯥꯎ ꯅꯨꯄꯤꯅꯤ ꯎꯗ꯭ꯔꯤ ꯎꯅꯤꯡꯈ꯭ꯔꯦꯗ ꯅꯅꯥꯎ ꯅꯨꯄꯤꯗꯣ ꯃꯁꯛ ꯑꯃ ꯌꯦꯡꯅꯤꯡꯉꯤꯗ
ꯊꯥꯔꯛꯀꯦ ꯊꯥꯔꯛꯀꯦ ꯑꯩꯅ
ꯊꯔꯣ ꯊꯥꯔꯣ
ꯃꯁꯥꯒꯤ ꯑꯥꯏ ꯖꯤ ꯑꯦꯀꯥꯎꯟꯁꯨ ꯄꯥꯏꯕꯅꯦ
ꯑꯁ ꯑꯉꯥꯡꯅ ꯑꯃꯨꯛ ꯑꯩꯥꯏꯖꯤ ꯄꯥꯏꯈ꯭ꯔꯕ ꯌꯥꯔꯔꯣꯏꯀꯣ ꯌꯥꯔꯔꯣꯏꯀꯣ
ꯏꯁ ꯏꯕꯨꯡꯉꯣ ꯑꯉꯥꯡꯅ ꯑꯉꯥꯡ ꯑꯩꯈꯣꯏ ꯃꯤꯠꯇꯒ ꯑꯉꯥꯡ ꯑꯣꯏꯅ ꯎꯕꯒꯤ ꯋꯥꯅꯦꯍꯦ
ꯅꯪ ꯆꯩꯗ꯭ꯔꯣ ꯅꯪ ꯆꯩꯗꯦ
ꯂꯩꯗꯩꯗ ꯍꯧꯖꯤꯛꯄꯥꯎꯗꯤ ꯃꯁꯥ ꯑꯗꯨꯕꯨꯗꯤ ꯃꯇꯝ ꯃꯇꯝꯒꯤꯅꯤ ꯀꯩꯅꯣ
ꯆꯩꯕ ꯌꯥꯗ꯭ꯔꯣ ꯀꯔꯤꯒꯤ ꯑꯉꯥꯡꯅ ꯑꯩꯥꯏꯗꯤ ꯄꯥꯏꯕ꯭ꯔꯣ ꯍꯥꯏꯅ ꯂꯥꯏꯔꯤꯛ ꯂꯩꯁꯨ ꯐꯈꯤꯇꯪ ꯇꯝꯃꯣ ꯍꯥꯏꯕ ꯌꯥꯗ꯭ꯔꯣ ꯂꯔꯦ ꯅꯪꯁꯨ
ꯆꯥꯛ ꯆꯥꯅꯤꯡꯗꯕ ꯃꯤꯗ ꯄꯨꯛ ꯊꯜꯂꯦ ꯍꯥꯏꯔꯒ ꯆꯥꯅꯤꯡꯗꯕ ꯃꯤꯗ ꯑꯩꯈꯣꯏꯅ ꯅꯝꯐꯨ ꯇꯧꯔꯒ ꯆꯥꯛ ꯄꯤꯖꯔꯗꯤꯥꯕ ꯆꯥꯛꯇꯣ ꯆꯪꯕ꯭ꯔꯣ
ꯏꯁ ꯄ꯭ꯔꯥꯃꯥꯟꯒ ꯌꯥꯝ ꯍꯥꯏꯌꯦꯀꯣꯉꯥꯡꯁꯤ ꯏꯄꯤ ꯃꯆꯥꯁꯤ
ꯍꯩꯇ꯭ꯔꯗꯤ ꯑꯦꯁ
ꯄꯃ ꯌꯥꯝ ꯍꯤ ꯀ
ꯍꯩꯕꯅꯤ ꯍꯩꯕꯤꯅꯦ ꯄ꯭ꯔꯃꯥꯟ ꯈꯔ ꯈꯔ ꯇꯝꯅꯤꯡꯉꯗꯤ ꯑꯩꯉꯣꯟꯗ ꯍꯥꯏꯔꯛꯑꯣ ꯑꯩ
ꯑꯩꯗꯤ ꯑꯩꯗꯤ ꯍꯌꯦꯡꯗꯤꯗꯤ ꯅꯪꯕꯨꯣ ꯅꯣꯔꯃꯜ ꯀꯣ ꯅꯣꯔꯃꯦꯜ ꯀꯣꯜ ꯉꯥꯛꯇꯪ ꯇꯧꯔꯛꯑꯅꯤꯀꯣ
ꯍꯣꯏꯅꯦ
ꯀꯩꯁꯨ ꯀꯥꯏꯗꯦꯅꯦ
ꯑꯁ ꯀꯥꯏꯗꯦ ꯑꯗꯨ ꯀꯥꯏ ꯇꯧꯔꯛꯀꯅꯤ ꯑꯗꯨꯗ ꯅꯣꯏ ꯅꯨꯄꯤꯁꯤꯡꯁꯦ ꯅꯨꯄꯤꯁꯤꯡꯁꯦ ꯌꯥꯗꯦꯕ ꯑꯗꯨꯕꯨꯗꯤ ꯅꯣꯔꯃꯦꯜ ꯀꯣꯜ ꯇꯧꯔꯛꯀꯦꯔ ꯌꯥꯗꯦ ꯁꯤꯗ ꯃꯩꯅ ꯇꯧꯁꯦꯅ ꯀꯗꯥꯏ ꯌꯥꯝ ꯑꯩꯅꯤ
ꯍꯣꯏ ꯀꯅꯥ ꯀꯅꯥ ꯍꯥꯏꯒꯦ ꯇꯧꯋꯦ ꯀꯅꯥꯅ ꯑꯗꯨ ꯍꯥꯏꯔꯛꯑꯒꯦꯅꯦ ꯅꯪꯉꯣꯟꯗ
ꯅꯨꯄꯤꯁꯤꯡꯁꯦ ꯅꯣꯏ ꯅꯨꯄꯤꯁꯤꯡꯁꯦ ꯀꯗ ꯌꯥꯝ ꯍꯩꯌꯦ
ꯍꯣꯏ ꯑꯗꯨ ꯀꯗꯥꯔ ꯍꯥꯏꯕꯗꯣꯪ ꯅꯪꯉꯣꯟꯗ ꯄꯥꯟꯕ꯭ꯔꯥ ꯅꯪꯉꯣꯟꯗ ꯄꯥꯟꯈꯤꯕ ꯌꯥꯎ
ꯑꯩꯉꯣꯟꯗ ꯄꯥꯟꯈꯤꯕ ꯌꯥꯎꯕ ꯑꯗꯨꯒꯤ
ꯏꯁ ꯅꯨꯄꯤꯁꯤꯕꯨ ꯑꯃ ꯈꯛꯇꯔꯣꯅꯦ ꯃꯥ ꯃꯥꯒꯤ ꯋꯥꯈꯜꯂꯣꯟꯕꯨ ꯃꯥꯟꯅꯕ꯭ꯔꯣꯅꯦ
ꯃꯣꯏꯗꯥ ꯑꯃꯈꯛꯇꯅꯤ ꯑꯦ ꯅꯨꯄꯤꯁꯤꯡꯔꯣ ꯃꯅ ꯄꯁꯤ ꯂꯩ ꯃꯅꯗ ꯆꯠꯅꯗ ꯂꯩꯇꯗ
ꯃꯅꯥꯗꯕꯅꯤ ꯍꯦ
ꯃꯥꯅꯌꯦ ꯃꯤ
ꯑꯩꯕꯨ ꯃꯥꯟꯅꯕ꯭ꯔꯣꯅꯦ
ꯅꯪꯗꯤ ꯃꯥꯟꯅꯗꯦ ꯅꯪꯗꯤ ꯌꯥꯝ ꯐꯩꯌꯦ ꯑꯗꯨꯏꯅꯦ ꯑꯩꯅ ꯉꯛꯏꯁꯦ ꯅꯪꯁꯦ ꯑꯁ ꯃꯣꯏ ꯅꯪꯗꯤ ꯌꯥꯝ ꯇꯣꯉꯥꯜꯂꯤꯅꯦ ꯀ꯭ꯋꯥꯂꯤꯇꯤ ꯌꯥꯝ ꯂꯩꯅꯦ
ꯑꯁ ꯂꯩꯍꯟꯕꯒꯤꯅꯦꯍꯦ ꯀ꯭ꯋꯥꯂꯤꯇꯤꯖ
ꯀꯗꯔ ꯂꯧꯕ ꯆꯂ ꯅꯠꯇ꯭ꯔꯦꯅꯁꯨ ꯇꯧꯁꯟꯅꯅꯕꯖꯥꯔꯅꯤ
ꯑꯩꯈꯣꯏꯗꯤ ꯀꯇꯔ ꯅꯠꯇꯦ
ꯑꯩꯁꯤꯡꯁ ꯊꯥꯖꯕ ꯉꯝꯗ꯭ꯔꯦꯗ ꯅꯨꯄꯤꯁꯤꯡꯁꯦ
ꯑꯁ ꯑꯦꯁ ꯇꯧꯗ ꯇꯧꯔꯛꯑꯣꯅꯦ ꯇꯧꯗꯤ ꯇꯧꯔꯛꯇ꯭ꯔꯒ ꯑꯗꯨ ꯑꯗꯥ ꯍꯥꯏꯕ
ꯎꯝ ꯎꯝ ꯍꯌꯦꯡꯗꯤꯗꯤ ꯑꯩ ꯇꯧꯔꯛꯑꯅꯤꯀꯣ ꯄꯨꯡ ꯀꯌꯥꯗꯧ ꯀꯠꯇꯦꯅ
ꯗꯤ ꯄꯨꯡ ꯇꯧ